ꯏꯃꯥꯟꯅꯕꯤ ꯇꯥꯕ꯭ꯔꯣ
ꯇꯥꯏ ꯇꯥꯏꯔꯦ ꯐꯖꯅ ꯇꯥꯏꯌꯦ
ꯎꯝ ꯇꯥꯏꯌꯦ ꯏꯃꯥꯟꯅꯕꯤ
ꯑꯣ ꯐꯔꯦ ꯐꯔꯦ ꯀꯩꯗꯧꯔꯝꯃꯤꯅꯣ ꯍꯧꯖꯤꯛꯄꯣ
ꯍꯪꯆꯤꯠ ꯂꯥꯡꯉꯝꯃꯤꯅꯦ ꯀꯥꯗ ꯁꯨꯝ ꯂꯩꯁꯟꯕꯗꯣ ꯋꯥꯔꯕ ꯑꯁꯪ ꯑꯃꯥꯟ ꯈꯔ ꯎꯔꯒ ꯅꯨꯡꯉꯥꯏꯗꯅ
ꯑꯣ
ꯎꯆꯦꯛ ꯎꯆꯦꯛ ꯋꯌꯥꯒꯤ ꯃꯈꯣꯟ ꯑꯗꯥꯗꯤ ꯑꯁꯪ ꯑꯃꯥꯟꯖꯦ ꯅꯨꯡꯉꯥꯏ ꯍꯥꯏꯕ ꯑꯩꯗꯤ
ꯑꯗꯨꯅ ꯍꯦꯛ ꯐꯩ ꯍꯧꯖꯤꯛ ꯍꯧꯖꯤꯛꯇꯤ ꯀꯥꯂꯦꯟꯅꯤꯅ ꯃꯅꯨꯡꯗ ꯁꯨꯝ ꯂꯩꯁꯤꯟꯕꯁꯨ ꯐꯠꯇꯦ
ꯍꯣꯏ ꯑꯩꯈꯣꯏꯒꯤ ꯑꯃꯥ ꯍꯥꯏꯕ ꯁꯥꯟꯅꯕ ꯌꯥꯕ ꯐꯝꯕꯝ ꯑꯃꯥ ꯂꯩꯕꯗꯣ ꯈꯪꯕ꯭ꯔꯣ
ꯎꯝ ꯎꯝ ꯈꯪꯉꯦ ꯈꯪꯉꯦ
ꯑꯗ ꯐꯝꯃꯤꯅꯦ ꯍꯧꯖꯤꯛ
ꯌꯥꯝ ꯅꯨꯡꯉꯥꯏꯅꯤꯌꯦ ꯑꯗꯨꯗꯤ
ꯎꯝ ꯑꯁ ꯃꯥꯂꯪꯕꯀꯥꯗꯀꯤ ꯂꯤꯔꯤ ꯍꯨꯝꯃꯦꯍꯦ
ꯎꯝ
ꯑꯩꯁꯦ ꯀꯩꯅꯣ ꯇꯧꯕ ꯉꯁꯤꯖꯦ ꯐꯤꯁꯦ ꯇꯞ ꯇꯥꯟꯒꯩ ꯁꯨꯖꯜꯂꯦ
ꯑꯣ
ꯑꯗꯨꯒꯅꯦ ꯐꯧꯕꯝꯖꯦ ꯂꯩꯇ꯭ꯔꯕ
ꯍꯩꯃꯥ ꯑꯗꯨ ꯑꯣꯏꯔꯗꯤ ꯀꯗꯥꯏꯗ ꯐꯧꯔꯦ
ꯂꯣꯏ ꯇꯤꯟꯖꯤꯜꯂ ꯊꯝꯃꯤ ꯏꯕꯦꯝꯃ ꯐꯧꯕꯝ ꯂꯩꯇꯗꯅ
ꯑꯣ ꯅꯪ ꯍꯥꯏꯔꯤꯁꯦ ꯁꯨꯕ ꯂꯣꯏꯔꯒ ꯇꯤꯡꯁꯤꯟꯕꯗꯨꯔꯣ
ꯍꯣꯏ ꯁꯨꯕ ꯂꯣꯏꯔꯒꯅꯦ ꯐꯧꯗꯣꯛꯐꯝꯗꯣ ꯂꯩꯇꯗꯅ ꯑꯗꯨꯝ ꯊꯝꯖꯂ ꯊꯥꯝꯃꯕ
ꯑꯣ ꯑꯣ ꯑꯁ ꯉꯁꯤꯗꯤ ꯁꯥꯃꯟꯗꯅ ꯑꯩꯈꯣꯏꯁꯦ ꯀꯩꯅꯣ ꯇꯧꯔꯦ ꯏꯟꯁꯥꯡꯁꯨ ꯏꯆꯝ ꯆꯝꯕ ꯆꯥꯁꯦꯅ ꯁꯧꯒ꯭ꯔꯤ ꯑꯣꯏꯅ ꯊꯣꯡꯉꯒ ꯆꯥꯔꯦ ꯑꯩꯈꯣꯏꯗꯤ ꯅꯣꯏꯗꯤ ꯀꯩ ꯆꯥꯔꯒꯦ
ꯑꯗꯨ ꯍꯥꯏꯔ ꯁꯧꯒ꯭ꯔꯤ ꯊꯣꯡꯕꯗ ꯈꯖꯤꯡ ꯊꯥꯛꯄ ꯌꯥꯝ ꯍꯥꯎꯕꯅꯦ ꯈꯖꯤꯡ ꯑꯌꯥꯏꯕꯗꯣ ꯂꯩꯇ꯭ꯔꯣ ꯊꯥꯛꯆꯜꯂꯣ ꯌꯥꯗ꯭ꯔꯣ
ꯑꯁ ꯈꯖꯤꯡ ꯈꯖꯤꯡꯗꯤ ꯊꯥꯛꯇ꯭ꯔꯦ ꯈꯖꯤꯡꯗꯣ ꯑꯩꯈꯣꯏ ꯌꯥꯎ ꯂꯩꯁꯨ ꯂꯩꯇꯕ ꯃꯥꯜꯂꯦ ꯉꯥ ꯑꯌꯥꯏꯕ
ꯑꯣ ꯑꯣ ꯉꯁꯤꯗꯤ ꯃꯥꯏꯔꯦꯟ ꯊꯣꯡꯕ ꯆꯥꯏꯌꯦ
ꯑꯣ ꯢꯁ ꯌꯥꯝ ꯍꯥꯎꯕꯅꯤꯅꯦ
ꯎꯝ ꯃꯥꯏꯔꯦꯟꯒ ꯑꯣꯛꯁꯥ ꯑꯀꯪꯕ ꯈꯔ ꯂꯩꯌꯦ ꯑꯗꯨꯗꯨꯒ
ꯑꯣ ꯑꯣ ꯑꯁ ꯌꯥꯝ ꯇꯧꯔꯝꯃꯤꯖꯥꯠꯅꯤꯅꯦ ꯑꯍꯥꯎ ꯑꯍꯥꯎꯕꯒꯖꯦ
ꯑꯗꯨꯅꯤ ꯆꯥꯔꯤ ꯑꯣ ꯉꯁꯤꯗꯣ ꯁꯨꯃꯥꯏ ꯇꯧꯕ ꯑ ꯑꯩꯈꯣꯏꯒꯤ ꯏꯅꯦ ꯑꯃꯥ ꯂꯩꯕꯗꯣ ꯀꯧꯅꯥꯒꯤ ꯁꯥꯕ ꯑꯃꯥ
ꯑꯥ
ꯄ꯭ꯔꯣ ꯏꯃꯥꯟꯅꯕꯤ
ꯇꯥꯏ ꯇꯥꯏ
ꯑ ꯀꯧꯅꯥꯒꯤ ꯄꯣꯠꯖꯩꯁꯤꯡ ꯁꯥꯕ ꯂꯩꯕꯗꯣ ꯑꯗꯨ ꯏꯅꯦꯗꯣ ꯂꯥꯛꯑꯦ ꯂꯥꯛ ꯃꯤꯅ ꯍꯥꯏꯕ
ꯑꯣ
ꯑꯗꯨꯗꯨꯒꯅꯦ ꯍꯥꯏꯗꯤ ꯃꯥꯅ ꯀꯧꯅꯥꯁꯦ ꯂꯣꯏ ꯄꯨꯔꯛꯑꯅꯤ ꯄꯨꯔꯛꯑꯀꯥꯟꯗ ꯑꯩꯈꯣꯏ ꯂꯩꯀꯥꯏꯒꯤ ꯁꯨꯝ ꯅꯨꯄꯤ ꯃꯆꯥꯁꯤꯡ ꯑꯗꯨꯝ ꯄꯩꯁꯥꯗꯤ ꯇꯥꯅꯤꯡꯕ ꯁꯦꯟ ꯇꯥꯟꯐꯝ ꯎꯝ ꯂꯝꯕꯤꯗꯤ ꯂꯩꯖꯗꯕ ꯀꯥꯡꯕꯨꯒꯩꯗꯣ ꯑꯗꯨ ꯈꯣꯝꯖꯜꯂꯀꯥꯟꯗꯅꯦ ꯉꯁꯤꯁꯦ ꯁꯨꯃꯥꯏ ꯇꯧꯒꯦ ꯇꯧꯕ ꯑ ꯑꯩꯈꯣꯏꯅ ꯃꯣꯏꯁꯦ ꯁꯥꯕ ꯇꯝꯕꯤꯒꯦꯅ ꯇꯧꯕ ꯑꯩꯖꯨ ꯍꯩꯌꯦꯕ ꯁꯥꯕꯁꯦ
ꯎꯝ
ꯑꯗꯨꯗ ꯑ ꯁꯨꯃꯥꯏꯅ ꯇꯝꯕꯤꯕꯒꯤ ꯄꯩꯁꯥ ꯃꯃꯜꯗꯤꯅꯦ ꯂꯨꯄꯥ ꯌꯥꯡꯈꯩ ꯌꯥꯡꯈꯩ ꯂꯧꯋꯦꯕꯀꯣ
ꯑꯣ ꯌꯥꯝ ꯐꯩꯌꯦ
ꯑꯗꯨꯒꯅꯦ ꯇꯝꯕꯤꯗꯣꯏꯅꯦꯕ ꯃꯣꯏꯁꯤꯗ ꯑꯗꯣ ꯑꯗꯨꯝ ꯃꯣꯏ ꯑꯈꯣꯏꯅ ꯂꯣꯏ ꯄꯤꯔꯅꯤ ꯃꯣꯏꯁꯦ ꯃꯁꯥ ꯈ ꯇꯪ ꯂꯥꯛꯑꯀꯥꯟꯗ ꯗꯨꯝ ꯐꯛ ꯁꯥꯕꯒꯨꯝꯕ ꯑꯗꯨꯒ ꯀꯧꯅꯥꯒꯤ ꯑꯈꯣꯏ ꯑꯥ ꯂꯥꯔꯤꯛ ꯇꯧꯕꯗ ꯁꯤꯖꯤꯟꯅꯕ ꯄꯣꯠ ꯆꯩ ꯁꯤꯡ ꯀꯣ ꯑꯗꯨꯝ ꯁꯥꯟꯅꯕ ꯄꯣꯠ ꯆꯩꯩ ꯁꯨꯝ ꯍꯥꯞꯐꯝꯗꯣ ꯑꯉꯥꯡꯒꯤ ꯂꯩꯗꯅ ꯑꯗꯩꯗꯤ ꯑꯥ ꯐꯝꯐꯝ ꯍꯥꯏꯇꯥꯔꯦꯀꯣ ꯃꯣꯔꯥꯒꯨꯝꯕ ꯑꯗꯨꯒꯨꯝꯕ ꯁꯥꯁꯦꯅ ꯇꯧꯔꯤꯌꯦ ꯅꯪ ꯌꯥꯎꯅꯤꯡꯉꯗꯤ ꯂꯥꯛꯎꯗꯅ
ꯑꯁ ꯑꯩꯖ‌ꯦ ꯍꯨꯖꯤꯛꯀꯥꯟꯖ‌ꯦ ꯈꯔꯗꯤ ꯆꯤꯟꯕꯀꯣ ꯑꯗꯣ ꯑꯩ ꯁꯪꯉꯀꯥꯟꯗ ꯂꯥꯛꯀꯦ ꯑꯗꯣ ꯑꯩꯅ ꯍꯪꯅꯤꯡ꯭ꯔꯤꯁꯤꯅ ꯃꯣꯏꯒꯤ ꯂꯨꯄꯥ ꯌꯥꯡꯈꯩ ꯌꯥꯡꯈꯩ ꯂꯧꯏ ꯍꯥꯏꯕꯗꯣ ꯑꯗꯨꯏꯗꯣ ꯅꯨꯃꯤꯠ ꯑꯃꯇꯪꯗ ꯂꯧꯗꯣꯏꯔꯥ ꯅꯠꯇ꯭ꯔꯒ ꯑꯗꯨꯝ ꯄꯨꯂꯞ ꯂꯣꯏꯗ꯭ꯔꯤꯐꯥꯎ ꯇꯝꯕꯒꯤ ꯔ‌ꯣ ꯃꯥ ꯂꯧꯗ‌ꯣꯏꯁꯦ
ꯑꯗꯨꯝ ꯀꯩꯅꯣ ꯇꯧꯗꯣꯏꯅꯦ ꯑꯥ ꯅꯣꯡꯃꯥ ꯅꯣꯡꯃꯥꯒꯤ ꯂꯧꯗꯣꯏꯅꯦ ꯑꯗꯨꯃꯥꯏꯅ
ꯑꯣ ꯑꯣ ꯑꯣ ꯑꯣ ꯌꯥꯏ ꯌꯥꯏ ꯅꯠꯇ꯭ꯔꯗꯤ ꯃꯥꯁꯨ ꯃꯥꯡꯃꯜꯂꯅꯤꯕ ꯅꯠꯇ꯭ꯔꯥ
ꯍꯣꯏ ꯑꯗꯨꯕꯨꯗꯤꯅꯦ ꯑꯉꯥꯡꯁꯦ ꯌꯥꯝ ꯂꯩꯌꯦꯕ ꯑꯗꯨꯒꯤꯅꯦꯕ ꯍꯥꯏꯗꯤ ꯄꯩꯁꯥꯖ‌ꯦ ꯈꯤꯠ ꯇꯪ ꯌꯥꯝꯅꯅꯦ ꯂꯧꯒꯦꯅ ꯍꯥꯏꯔꯨꯕꯗ ꯑꯈꯣꯏꯗꯤ ꯈꯨꯡꯒꯪꯒꯤ ꯂꯝ ꯑꯣꯏꯕꯅꯤꯅꯅꯦ ꯑꯃꯨꯛꯅꯦ ꯇꯝꯕꯤꯅꯕ ꯃꯤꯁꯦ ꯂꯩꯔꯣꯏꯗꯣꯏꯅꯦꯕ
ꯃꯥꯅꯦ ꯃꯥꯅꯦ
ꯑꯗꯨꯒꯤ ꯆꯥꯝꯃ ꯍꯦꯛ ꯌꯧꯕꯗꯅꯦ ꯇꯝꯕꯤꯅꯕ ꯃꯤꯖꯦ ꯊꯣꯛꯂꯛꯑꯣꯏꯗꯣꯏꯕ ꯑꯗꯨꯏ ꯁꯔꯨꯛꯄꯨꯗꯤ ꯌꯥꯡꯈꯩ ꯂꯧꯔꯒ
ꯇꯝꯒꯗꯕ ꯃꯤ ꯌꯥꯡꯈꯩ ꯌꯥꯡꯈꯩꯃꯨꯛ ꯊꯣꯛꯂꯛꯄꯗꯨꯅ ꯐꯩꯌꯦꯕ ꯅꯠꯇ꯭ꯔꯅꯦ
ꯑꯥꯎ ꯃꯥꯅꯦ ꯃꯥꯅꯦ
ꯌꯥꯡꯈꯩ ꯌꯥꯡꯈꯩ ꯑꯗꯨꯝ ꯈꯣꯏ ꯈꯨꯡꯒꯪ ꯑꯣꯏꯔꯁꯨ ꯂꯩꯁꯥꯕꯤꯗꯤ ꯌꯥꯝ ꯂꯩ ꯑꯗꯨꯒ ꯂꯩꯁꯕꯤ ꯈꯠꯇ ꯅꯠꯇꯦ ꯑꯗꯨꯃꯧ ꯅꯍꯥ ꯑꯗꯨꯝ ꯃꯧ ꯑꯔꯤꯕ ꯑꯣꯏꯒꯦꯔꯥ ꯑꯗꯨꯝ ꯃꯤꯌꯥꯏ ꯆꯜꯂꯕ ꯑꯣꯏꯒꯦꯔꯥ ꯃꯣꯏꯁꯤꯡꯁꯨ ꯂꯣꯏꯅꯃꯛ ꯌꯥꯎꯕ ꯌꯥꯏꯌꯦꯕꯀꯣ
ꯑꯣ ꯑꯣ
ꯑꯗꯣ ꯑꯗꯨꯝ ꯌꯥꯎꯔ ꯀꯥꯟꯗ ꯑꯨꯛꯇꯪ ꯁꯨꯃꯥꯏꯅ ꯍꯥꯆꯤꯟꯒꯦꯅꯗꯤ ꯇꯧꯔꯤꯌꯦ ꯉꯁꯤꯁꯦ ꯑꯗꯣ ꯅꯣꯏꯒꯤ ꯅꯪꯒꯤ ꯅꯪꯕꯨ ꯄꯣꯛꯄꯤꯕ ꯏꯃꯥꯁꯨ ꯄꯨꯔꯒ ꯂꯥꯛꯎꯗꯅ ꯌꯥꯔꯗꯤ
ꯑꯪꯀꯣ ꯃꯥꯁꯦ ꯑꯩ ꯃꯉꯣꯟꯗ ꯑꯃꯨꯛꯇꯪ ꯍꯥꯏꯌꯨꯒ ꯌꯦꯡꯒꯦ ꯑꯗꯨꯒ ꯑ ꯄꯨꯔꯛꯀꯦ ꯅꯣꯡꯃ ꯃꯇꯥꯡ ꯆꯥꯔꯀꯥꯟꯗ
ꯑꯥ ꯍꯣꯏ ꯍꯣꯏ ꯌꯥꯏ ꯑꯗꯨꯁꯨ
ꯎꯝ ꯅꯣꯏꯗꯤ ꯅꯣꯏ ꯑꯗꯨꯋꯥꯏꯗꯤ ꯐꯧ ꯂꯣꯛꯄꯒ ꯍꯧꯔꯕꯣ ꯍꯥꯏ ꯍꯥꯏꯅ
ꯐꯧꯁꯦ ꯂꯣꯛꯅꯔꯦ ꯈꯔ ꯈꯔ ꯑꯉꯟꯕꯗ ꯊꯥꯕ ꯀꯥꯡꯕꯨꯈꯩꯗꯤ ꯂꯣꯛꯅꯔꯦ ꯐꯧꯁꯦ
ꯑꯣ ꯑꯩꯈꯣꯏ ꯅꯍꯥꯟꯋꯥꯏ ꯀꯨꯏꯗ꯭ꯔꯤ ꯅꯣꯏ ꯑꯗꯨꯋꯥꯏꯗ ꯂꯥꯛꯀꯥꯟꯗ ꯐꯧ ꯅꯣꯏ ꯐꯧꯁꯤꯡꯗꯣ ꯂꯣꯛꯄꯗꯤ ꯌꯥꯔꯕ ꯂꯣꯛꯇꯤ ꯂꯣꯛꯇ꯭ꯔꯤꯕꯀꯣ ꯑꯗꯣ ꯑꯩꯈꯣꯏ ꯒꯥꯔꯤꯅ ꯑꯗꯨꯝ ꯊꯧꯗꯔꯒ ꯑ ꯂꯝꯕꯤꯗ ꯑꯗꯨꯝ ꯎꯕ ꯌꯥꯝ ꯐꯖꯩ ꯅꯣꯏ ꯐꯧꯁꯤꯡꯗꯣ ꯅꯣꯏ ꯂꯩꯀꯥꯏꯒꯤ
ꯐꯖꯕꯅꯦ ꯕꯦꯝꯃ ꯐꯧꯗꯣ ꯆꯔꯣꯡ ꯆꯔꯣꯡ ꯌꯥꯟꯊꯕꯗꯣ
ꯎꯝ ꯑꯗꯨꯅꯦ
ꯅꯨꯡꯁꯥꯒ ꯁꯥꯔ ꯀꯥꯟꯗ ꯍꯦꯟꯅ ꯐꯖꯕ ꯍꯦꯟꯕꯅꯦ
ꯑꯗꯨꯅꯦ ꯁꯅꯥꯒꯤ ꯂꯤꯛꯀꯣꯟꯒ ꯃꯥꯟꯗ꯭ꯔꯣ
ꯃꯥꯜꯂꯦ ꯎ ꯑꯗꯣ ꯅꯣꯏꯒꯤ ꯀꯩꯅꯣ ꯑꯃ ꯂꯩꯕꯗꯣ ꯅꯣꯏꯒꯤ ꯅꯥꯄꯟ ꯊꯧ ꯑꯃ ꯂꯩꯕꯗꯣ ꯀꯩꯅꯣ ꯇꯧꯕ ꯑꯃ ꯏꯁꯤꯡ ꯏꯁꯤꯡ ꯆꯠꯄ ꯑꯃ
ꯂꯩꯌꯦ ꯂꯩꯌꯦ ꯑꯃ
ꯍꯣꯏ ꯑꯗꯨꯗꯣ ꯑꯩꯅꯅꯦ ꯑꯩꯈꯣꯏꯗ ꯏꯁꯤꯡ ꯊꯥꯕꯤꯌꯣꯅ ꯑꯝꯇ ꯍꯥꯏꯒꯦꯅꯅꯦ ꯍꯟꯖꯟ ꯍꯟꯖꯟ ꯄꯥꯎꯁꯦ ꯂꯧꯅꯕꯅꯦ ꯄꯥꯎꯁꯦ ꯁꯨꯐꯪ ꯐꯪꯗ꯭ꯔꯦꯕ
ꯑꯣ ꯑꯩ ꯑꯩꯅ ꯍꯣꯔꯦꯟ ꯑꯃꯨꯛꯀ ꯍꯪꯒꯦ
ꯍꯣꯏ ꯑꯗꯨ ꯃꯥꯒꯤ ꯏꯁꯤꯡꯗꯨꯅ ꯀꯃꯥꯏꯅ ꯇꯧꯅꯣꯕ ꯃꯥꯒꯤ ꯌꯨꯝꯗ ꯄꯨꯈ꯭ꯔꯤ ꯂꯩꯕ꯭ꯔꯕ ꯄꯨꯈ꯭ꯔꯤ ꯀꯌꯥ ꯂꯩꯅꯣ ꯑꯝꯇ ꯍꯥꯏꯔꯛꯑꯣ ꯀꯃꯥꯏꯅ ꯇꯧꯔꯤꯅꯣ
ꯎꯝ ꯄꯨꯈ꯭ꯔꯤꯁꯦ ꯄꯨꯈ꯭ꯔꯤꯄꯨꯗꯤ ꯑꯃꯇꯪꯅꯦꯕ ꯑꯗꯨ ꯑꯣꯏꯔꯁꯨ ꯃꯥꯒꯤꯁꯦ ꯃꯥ ꯏꯁꯤꯡ ꯂꯧꯐꯝ ꯌꯥꯝꯅ ꯂꯩꯕ ꯍꯥꯏꯇꯥꯔꯦ ꯃꯥꯁꯦ ꯃꯤ ꯃꯤꯉꯣꯟꯗ ꯌꯥꯝ ꯏꯁꯤꯡ ꯊꯥꯏꯔꯦꯕ ꯑꯗꯩꯗꯤ ꯃꯥꯅ ꯀꯅꯥ ꯀꯅꯥꯅꯣ ꯏꯁꯤꯡ ꯌꯥꯝꯅ ꯑ ꯊꯝꯕ ꯖꯒꯥꯗꯒꯤ ꯑꯗꯨꯝ ꯃꯥꯅ ꯀꯩ ꯍꯥꯏꯅꯤ ꯆꯠ ꯆꯠꯂꯒ ꯊꯤꯒꯠꯂꯨꯕ ꯑꯗꯨꯒ ꯑꯗꯨꯗꯩ ꯑꯗꯨꯝ ꯄꯥꯎ ꯐꯧꯅꯔꯒ ꯃꯥꯅ ꯑꯃꯨꯛꯀ ꯁꯟꯗꯣꯛꯄ ꯍꯥꯏꯇꯥꯔꯦ
ꯑꯥ ꯑꯣ ꯐꯩꯅꯦ ꯑꯗꯣ ꯏꯁꯤꯡꯁꯤꯁꯨ ꯌꯥꯝ ꯀꯟꯅ ꯀꯩꯅꯣ ꯇꯧꯔꯤ ꯅꯠꯇ꯭ꯔꯥ ꯍꯧꯖꯤꯛꯀꯥꯟ
ꯑꯧ ꯃꯥꯅꯦ
ꯃꯥ ꯑꯗꯨꯝ ꯇꯣꯡꯉꯝꯅꯤꯌꯦ ꯄꯩꯁꯥ
ꯄꯩꯁꯥꯕꯨꯗꯤ ꯑꯗꯨꯝ ꯃꯥꯏꯁꯦ ꯀꯩ ꯌꯥꯝꯅ ꯇꯣꯡꯕ ꯇꯣꯡꯗꯕꯗꯤ ꯈꯪꯗ꯭ꯔꯦ ꯑꯗꯣ ꯏꯃꯨꯡꯁꯦ ꯃꯥꯅ ꯂꯣꯏ ꯍꯣꯠꯅꯔꯤꯅꯦ ꯑꯗꯨ ꯏꯁꯤꯡ ꯄꯩꯁꯥꯗꯨꯅ ꯑꯗꯨꯅ ꯇꯥꯛꯄꯗꯤ ꯑꯗꯨꯝ ꯇꯣꯡꯉꯦ ꯍꯥꯏꯇꯥꯔꯦ ꯅꯠꯇ꯭ꯔꯣ
ꯏꯁꯁ ꯃꯆꯥ ꯃꯁꯨꯒ ꯂꯣꯏ ꯂꯥꯏꯔꯤꯛ ꯇꯝꯗꯥꯏꯅꯦ ꯃꯆꯥ ꯃꯉꯥꯔꯣ ꯀꯩꯅꯣꯝ ꯁꯨꯗꯥꯏꯅꯦ
ꯎꯝ ꯑꯣꯏꯌꯦ ꯑꯣꯏ ꯃꯆꯥ ꯃꯉꯥꯅꯦ ꯃꯆꯥꯅꯨꯄꯤ ꯑꯅꯤꯕꯨꯗꯤ ꯂꯨꯍꯣꯡ ꯌꯨꯝ ꯄꯥꯟꯈ꯭ꯔꯦ ꯑꯗꯨꯒ ꯑꯍꯨꯝꯕꯨꯗꯤ ꯃꯄꯥꯟ
ꯑꯋꯨꯟ ꯄꯣꯠꯀꯇꯦꯛ ꯊꯈꯩ ꯄꯨꯒꯤꯕꯅꯤ ꯃꯆꯥꯅꯨ
ꯃꯥꯅꯦ ꯃꯥꯅꯦ ꯃꯣꯏ ꯂꯨꯍꯣꯡꯕꯗ ꯑꯗꯨꯃꯥꯏꯅ ꯇꯧꯈꯤꯕꯅꯦ
ꯀꯨꯝꯍꯩ ꯑꯣꯏ ꯀꯩꯅꯣ
ꯎꯝ ꯃꯆꯥꯅꯨꯄꯤ ꯑꯗꯨꯅꯤ
ꯑꯗꯨꯅꯦ ꯑꯁ ꯃꯌꯥ ꯅꯨꯄꯥꯗꯨꯗꯤ ꯂꯣꯏꯔꯦ
ꯑ ꯃꯥꯜꯂꯦ ꯑꯗꯨꯃꯥꯏꯅ ꯇꯧꯋꯦ ꯁ
ꯑꯗꯣ ꯏꯃꯥꯟꯅꯕꯤ ꯅꯪꯒꯤꯗꯣ ꯈꯔ ꯂꯥꯡꯉꯦ ꯅꯪꯒꯤ ꯅꯥꯀꯟꯒꯤꯗꯣ ꯈꯔ ꯁꯧꯕ ꯃꯥꯜꯂꯦ
ꯑꯁ ꯀꯩ ꯍꯥꯏꯔꯨꯅꯤ ꯍꯧꯖꯤꯛꯀꯤ ꯃꯊꯛꯇ ꯄꯥꯏꯕꯗꯣ
ꯑꯣ ꯃꯥꯂꯪ ꯍꯤꯗꯣ ꯃꯥ ꯑꯩꯈꯣꯏ ꯃꯅꯥꯛꯇꯁꯨ ꯌꯧꯔꯛꯇꯣꯏꯔꯁꯦ ꯃꯥꯂꯪ ꯍꯤ ꯌꯧꯔꯛꯇꯣꯏꯔꯦ
ꯃꯉꯪꯒꯤꯁꯦ ꯑꯗꯨꯝ ꯇꯠꯇꯅ ꯑꯗꯨꯝ ꯄꯥꯏꯕ ꯍꯧꯖꯤꯛꯀꯥꯟꯁꯦ ꯀꯩ ꯇꯧꯔꯨꯔꯤꯅꯣ ꯈꯪꯗꯦ ꯌꯥꯅꯤꯡꯗꯕꯅ ꯃꯈꯣꯟꯒꯁꯦ ꯑꯗꯨ ꯑꯣꯏꯔꯁꯨ ꯎꯄꯥꯏꯗꯤ ꯂꯩꯇꯦꯅꯦꯍ
ꯍꯣꯏ ꯑꯇꯤꯌꯥ ꯑꯁꯤꯦ ꯇꯔꯪ ꯇꯥꯔꯪꯉꯤꯕꯦꯝꯃ ꯅꯣꯡꯈꯠꯂꯨꯕꯁꯤꯗꯅꯦ ꯂꯩꯆꯤꯟ ꯃꯄꯣꯟꯁꯤꯅ ꯄꯥꯏꯕꯁꯤꯗꯩ ꯎꯏꯁꯦ ꯍꯥꯡꯅ ꯑꯇꯤꯌꯥꯗꯅ ꯂꯩꯆꯟꯕ ꯐꯣꯠ ꯑꯃ ꯄꯥꯏꯕꯗꯣ ꯑꯗꯨꯅꯤ ꯎꯔꯤꯁꯦ ꯑꯇꯤꯌꯥ ꯒꯤ ꯍꯤꯒꯣꯛ ꯃꯆꯨꯁꯤꯒꯅꯦ ꯑꯉꯧꯕꯒꯤ ꯃꯆꯨꯁꯤꯒ ꯌꯥꯝ ꯆꯥꯟꯅꯗ꯭ꯔꯣ
ꯎꯝ ꯆꯥꯅꯩ ꯌꯥꯝꯅ
ꯑꯉꯧꯕꯒ ꯍꯤꯒꯣꯛ ꯃꯆꯨꯒ ꯌꯥꯝ ꯆꯥꯟꯅꯩ ꯍꯥꯏꯕ
ꯆꯅꯦꯩ ꯆꯅꯦꯩ
ꯑꯗꯨꯅꯦ ꯁꯦꯟꯗ꯭ꯔꯥꯡꯁꯨ ꯌꯥꯝ ꯂꯩꯕ ꯑꯃ ꯑꯩ ꯐꯝꯃꯤ ꯖꯒꯥꯁꯦ ꯑꯩ
ꯃꯣꯏꯅ ꯃꯣꯏ ꯃꯈꯩꯅ ꯀꯩ ꯇꯧꯔꯤꯕ ꯑꯗꯨꯗ
ꯑꯩꯈꯣꯏꯒꯤꯅꯦ ꯀꯩꯅꯣꯗꯣ ꯆꯥꯕ ꯂꯣꯏꯔꯒ ꯑꯗꯨꯝ ꯑꯔꯦꯝꯕ ꯒꯨꯝꯕꯗꯣ ꯂꯪꯊꯣꯛꯐꯝꯒꯤ ꯀꯧꯇꯥ ꯑꯃ ꯊꯝꯃꯦꯕ ꯁꯤꯗ ꯑꯆꯧꯕ ꯑꯃ
ꯑꯣ
ꯑꯗꯨꯗ ꯁꯦꯟꯗꯥꯡꯈꯩꯁꯦ ꯑꯗꯨꯝ ꯂꯥꯛꯑꯒ ꯆꯥꯗꯣꯏꯅꯦꯕꯀꯣ
ꯑꯥ
ꯈꯨꯅꯨꯡ ꯁꯦꯝꯃ ꯃꯆꯥ ꯃꯆꯥꯅꯦ ꯍꯥꯏꯕ ꯂꯥꯛꯏꯁꯤꯡꯁꯤꯁꯨ
ꯍ
ꯅꯍꯥꯟꯗꯤ ꯅꯣꯡ ꯀꯟꯅ ꯆꯨꯕꯗꯨꯗꯅꯦ ꯁꯦꯟꯗꯥꯡꯁꯦ ꯁꯦꯟꯗꯥꯡ ꯃꯆꯥ ꯃꯆꯥꯗꯣ
ꯑ ꯑꯧ
ꯑꯗꯨꯗꯣ ꯀꯩꯅꯣ ꯇꯧꯔꯤꯕ ꯍꯥꯏꯁꯦ ꯂꯣꯏꯅꯃꯛ ꯇꯥꯔꯛꯑꯒ ꯂꯩꯔꯕ ꯑꯗꯨꯗꯩꯅ ꯑꯩ ꯅꯨꯡꯉꯥꯏꯇ ꯗꯅꯅꯦ ꯍꯤꯇꯔꯗꯣ ꯊꯥꯒꯠꯂꯦ ꯃꯗꯨ ꯐꯖꯅ ꯈꯪꯍꯜꯂꯦ ꯑꯗꯨꯒ ꯑꯃꯨꯛ ꯄꯥꯏꯍꯟꯈ꯭ꯔꯦ
ꯑꯦ ꯌꯥꯝꯅ ꯃꯤꯅꯨꯡꯁꯤ ꯆꯥꯎꯕꯒꯤ ꯊꯕꯛꯅꯤꯅꯦ
ꯃꯥꯅꯤ ꯏꯕꯦꯝꯃ ꯑꯗꯨꯅꯦ ꯁꯦꯟꯗꯥꯡ ꯃꯆꯥ ꯃꯆꯥꯁꯤꯡꯗꯨꯒꯤ ꯃꯃꯥꯒ ꯃꯄꯥꯒ ꯈꯪꯗꯦ ꯑꯗꯨꯁꯨꯅꯦ ꯈꯣꯡꯅ ꯂꯩꯕ ꯃꯤꯒꯤ ꯇꯥꯏꯞꯇ
ꯀꯩꯅꯣ ꯍꯥꯏꯁꯤꯕꯣ
ꯈꯪꯗꯦ ꯇꯥꯟ ꯆꯥꯟꯅꯔꯨꯕ ꯍꯥꯏꯗꯣꯏꯔꯥ ꯀꯩꯅꯣ
ꯍ ꯑꯁꯤꯅꯤ ꯇꯥꯛꯄꯗꯤ ꯅꯪꯁꯦ ꯁꯦꯟꯗ꯭ꯔꯥꯡꯒꯤ ꯕꯣꯔꯗꯤ ꯐꯖꯅ ꯐꯪꯉꯅꯤ
ꯐꯪꯒꯅꯤꯕꯦꯝ ꯑꯃ ꯑꯗꯩ ꯐꯨꯅꯨꯁꯨ ꯌꯥꯝ ꯄꯥꯏꯔꯛꯑꯦꯕ ꯍꯥꯏꯗꯤ ꯑꯩꯈꯣꯏ ꯁ꯭ꯋꯥꯏꯖꯦ ꯑꯗꯨꯝ ꯎ ꯋꯥ ꯃꯌꯥꯝ ꯃꯔꯥꯡ ꯀꯥꯏꯅ ꯍꯧꯕꯅꯤꯅꯅꯦ ꯈꯨꯟꯅꯨꯗꯒꯤ ꯁꯦꯟꯗ꯭ꯔꯥꯡꯗꯒꯤ ꯌꯥꯝ ꯂꯩꯌꯦꯕꯀꯣ ꯑꯇꯣꯞꯄ ꯎꯆꯦꯛꯁꯤꯦ ꯍꯦꯛ ꯄꯥꯏꯔꯛꯏꯕꯦꯝꯃ ꯍꯧꯖꯤꯛ ꯍꯥꯏꯅꯝꯕ ꯃꯇꯝꯅꯤ ꯅ ꯅꯋꯥꯁꯦ ꯃꯈꯟ ꯃꯈꯟ ꯄꯥꯏꯔꯛꯑꯦ
ꯍ ꯋꯥ ꯇꯦꯅꯧꯋꯥ ꯂꯩꯕ꯭ꯔꯣ ꯅꯣꯏ ꯑꯗꯨꯋꯥꯏꯗꯨꯕꯣ
ꯑꯣ ꯄꯤꯛꯇꯤ ꯄꯤꯛꯑꯦꯕ ꯑꯗꯨꯅꯦ ꯃꯆꯥ ꯑꯣꯏꯗꯣꯏꯅꯦꯕꯀꯣ
ꯊꯅ ꯋꯥ ꯍꯥꯏꯔꯤꯁꯤꯁꯨ
ꯇꯅꯋꯥ ꯃꯆꯥꯗꯣ ꯑꯗꯨꯗꯨꯒꯅꯦ ꯑꯗꯨꯅꯦ ꯄꯥꯏꯔꯛꯏꯕ ꯍꯩꯅꯧ ꯃꯇꯝꯁꯦ ꯍꯩꯅꯧꯁꯦ ꯍꯩꯅꯧ ꯄꯥꯝꯕꯤꯁꯦ ꯂꯤꯁꯤꯡꯃꯨꯛ ꯍꯧꯋꯦꯕ ꯑꯩꯈꯣꯏ ꯁꯤꯗ
ꯑꯦ ꯌꯥꯝꯃꯦꯅ ꯑꯗꯨꯗꯤ
ꯑꯁ ꯈꯪꯗꯦꯕꯦꯝꯃ ꯑꯩꯈꯣꯏ ꯄꯂꯦꯝꯒ ꯄꯟꯊꯧꯣꯛꯀꯅ ꯍꯩꯅꯧꯗ ꯊꯥꯏ ꯍꯩꯅꯧꯁꯦ ꯁꯨꯔꯦ
ꯑꯣ
ꯍꯩꯅꯧꯒꯤ ꯆꯥꯔꯗꯣ ꯃꯆꯥ ꯃꯆꯥꯗꯣ ꯍꯣꯏ ꯑꯗꯨꯁꯨ ꯁꯦꯝꯃꯦ ꯍꯥꯏꯕ
ꯑꯣ ꯑꯗꯨ ꯁꯦꯝꯔꯒ ꯅꯣꯏ ꯊꯥꯗꯣꯛꯏꯔꯣ
ꯊꯥꯗꯣꯛꯏꯅꯦ ꯅ ꯅꯪ ꯅꯪꯒꯤꯁꯨ ꯂꯩꯗꯥꯏꯅꯦ ꯑꯗꯣ ꯑꯝꯇ ꯍꯥꯏꯐꯦꯠꯇꯗꯤꯔꯛꯑꯣ ꯋꯥꯔꯤ ꯑꯗꯨ ꯀꯃꯥꯏꯅ ꯇꯧꯔꯤꯅꯣ
ꯀ ꯍꯧꯖꯤꯛꯀꯤ ꯍꯩ ꯑꯆꯥꯔ ꯀꯩꯀꯩ ꯅꯣꯏꯁꯦ ꯍꯩꯅꯧꯇꯪꯅ ꯅꯣꯏ ꯊꯥꯗꯣꯛꯏꯁꯦ
ꯑꯗꯣ ꯅꯪ ꯍꯩꯅꯧꯒꯤꯗꯤ ꯍꯩꯅꯧ ꯀꯪꯍꯜꯂꯒ ꯁꯦꯝꯕꯗꯣ ꯑꯗꯨꯒꯤ ꯋꯥꯔꯤꯗꯣ ꯑꯝꯇ ꯂꯤꯔꯣ ꯅꯪ ꯀꯃꯥꯏꯅ ꯇꯧꯒꯦꯅ
ꯑꯣ ꯑꯩꯈꯣꯏꯒꯤꯗꯣ ꯑꯩꯈꯣꯏꯒꯤꯗꯨꯗꯤ ꯍꯧꯖꯤꯛꯀꯤ ꯍꯩꯅꯧ ꯃꯨꯟꯗ꯭ꯔꯤꯉꯩꯗꯣ ꯌꯥꯝꯅ ꯌꯥꯝꯅ ꯁꯤꯂꯤꯉꯩꯗꯣ ꯑꯗꯨꯁꯤꯡꯗꯣ ꯍꯤꯠ ꯇꯠꯂꯦꯕ ꯑꯩꯈꯣꯏ ꯍꯩꯅꯧꯁꯦ ꯍꯩꯅꯧ ꯄꯥꯝꯕꯤ ꯃꯈꯜ ꯌꯥꯝ ꯂꯩꯌꯦꯕꯀꯣ ꯑꯗꯨꯏꯗ ꯌꯥꯝꯅ ꯃꯨꯜꯂꯀꯥꯟꯗ ꯇꯤꯟ ꯆꯥꯕꯈꯩꯒ ꯂꯩꯌꯦꯕ ꯑꯗꯨꯅ ꯃꯨꯟꯗ꯭ꯔꯤꯀꯥꯟꯗ ꯑꯩꯈꯣꯏꯅ ꯂꯣꯏꯅ ꯍ ꯍꯦꯛꯇꯣꯛꯄ ꯍꯦꯛꯇꯣꯛꯑꯒ ꯐꯖꯅ ꯆꯥꯝꯊꯣꯛꯑꯅꯤ ꯑꯗꯨꯗꯩꯗꯤ ꯍꯧꯖꯤꯛꯀꯤ ꯏꯁꯤꯡ ꯈꯖꯤꯛꯇꯪ ꯆꯐꯨ ꯑꯃꯗ ꯍꯥꯞꯄ ꯑꯗꯨꯒ ꯍꯩꯅꯧꯁꯦ ꯃꯀꯛ ꯃꯀꯛ ꯂꯦꯟꯊꯠꯂꯅꯤ ꯑꯗꯨꯗꯩꯗꯤ ꯎꯝ ꯀꯩꯅꯣ ꯆꯤꯅꯤ ꯑꯉꯥꯡꯕꯗꯣ ꯈꯪꯕ꯭ꯔꯣ ꯚꯏ
ꯎꯝ ꯈꯌꯦꯦ ꯍꯉꯦ ꯍꯉꯦ ꯆꯨꯗꯩ ꯁꯦꯝꯕꯗꯣ
ꯑꯥꯎ ꯃꯥꯅꯦ ꯃꯥꯅꯦ ꯑꯗꯨꯏꯗꯨ ꯏꯁꯤꯡꯗ ꯍꯥꯟꯅ ꯁꯧꯍꯜꯂꯅꯤ ꯑꯗꯨꯒ ꯈꯔ ꯈꯔ ꯃꯣꯏ ꯁꯧꯕ ꯍꯧꯔꯦ ꯍꯥꯏꯔ ꯀꯥꯟꯗ ꯍꯧꯖꯤꯛ ꯉꯁꯥꯏ ꯑꯩꯈꯣꯏꯒꯤ ꯍꯩꯅꯧꯗꯣ ꯑꯗꯨꯗꯣ ꯃꯀꯛ ꯃꯀꯛ ꯀꯛꯊꯠꯂꯒ ꯑꯗꯨꯝ ꯐꯨꯠꯇꯣꯏꯕ ꯍꯥꯏꯇꯥꯔꯦ ꯑꯗꯨꯒ ꯃꯥꯏ ꯃꯆꯨꯗꯣ ꯀꯩ ꯍꯥꯏꯅꯤ ꯈꯔ ꯃꯝꯔꯛ ꯑꯉꯥꯡꯕ ꯑꯣꯏꯔꯁꯨ ꯈꯔ ꯃꯝꯂꯛꯄ ꯍꯥꯏꯕ ꯂꯩꯌꯦꯗꯅꯀꯣ ꯑꯗꯨꯏꯗꯣ ꯑꯗꯨꯃꯥꯏꯅ ꯇꯧꯔꯛ ꯀꯥꯟꯗ ꯑꯗꯨꯝ ꯂꯧꯊꯣꯛꯑꯦ ꯑꯗꯨꯒ ꯅꯨꯡꯁꯥꯗ ꯌꯥꯏꯔꯦ ꯑꯗꯨꯒ ꯑꯗꯨꯝ ꯑꯩꯈꯣꯏꯅ ꯀꯩꯅꯣ ꯇꯧꯊꯣꯛꯏꯅꯦ ꯌꯣꯜꯂꯤꯅꯦ ꯍꯥꯟ ꯍꯥꯜꯂꯒ
ꯑꯣ ꯑꯥ ꯚꯥꯏ ꯍꯩꯕꯨꯝ ꯍꯥꯏꯥꯏꯅ ꯍꯩ ꯑꯁꯤꯆꯠꯐꯝ ꯂꯩꯕꯗꯣ ꯑꯗꯨꯁꯨ ꯌꯣꯟꯗꯣꯏꯅꯤꯅ ꯑꯗꯨꯅ ꯀꯃꯥꯏꯅ ꯁꯦꯝꯗꯣꯏꯅꯣ
ꯑꯁ ꯑꯗꯨ ꯑꯗꯨꯒꯤꯗꯣ ꯊꯕꯛ ꯌꯥꯝ ꯆꯪꯉꯦꯅꯦ ꯁꯤꯟꯃꯟꯗꯅ ꯑꯗꯨꯕꯨꯗꯤ ꯑꯗꯨꯒꯤꯗꯣ ꯁꯤꯟꯃꯟꯗꯅ ꯀꯩ ꯍꯥꯏꯅꯤ ꯑꯩꯈꯣꯏꯅ ꯑꯍꯥꯟꯕꯗ ꯏꯁꯤꯡ ꯑꯁꯥꯕꯗꯣ ꯍꯥꯟ ꯐꯨꯠꯂꯅꯤꯗꯅ